ꯑꯥ꯫ ꯐꯔꯦ - ꯐꯔꯦ꯫
ꯑꯧ꯫
ꯇꯨꯝ ꯃꯨꯏꯅ ꯍꯧꯒꯠꯇꯔꯤ꯫
ꯐꯨꯇꯕꯣꯜ ꯂꯩꯌꯦ ꯉꯔꯥꯡ ꯉꯁꯤ ꯑ ꯉꯔꯥꯡ ꯅꯠꯇꯦ ꯉꯁꯤꯅ꯫
ꯕꯥꯔꯣ ꯍꯦꯜꯂꯛꯟꯗ
ꯄꯨꯡ ꯕꯥꯔꯣ ꯃꯈꯥꯏ ꯄꯨꯡ ꯕꯥꯔꯣ ꯃꯈꯥꯏꯗ ꯑꯃ ꯂꯩꯔꯦꯕ ꯑꯗꯒꯤ ꯄꯨꯡ ꯇꯔꯨꯛ ꯃꯈꯥꯏꯗ ꯑꯃ ꯂꯩꯦꯟ ꯇꯔꯥ ꯃꯈꯥꯏꯗꯒ ꯂꯩ ꯄꯨꯡ ꯉꯁꯤꯁꯣꯁ ꯂꯣꯏ ꯐꯖꯕ ꯐꯖꯕ ꯉꯥꯛꯇꯥ ꯑꯣꯏ ꯉꯁꯤꯒꯤ ꯇꯤꯝꯖꯦ꯫ ꯕꯣꯟ ꯌꯦꯪꯕꯩ ꯅꯥꯠꯇꯦꯗꯥ ꯑꯩꯕꯨꯗꯤ ꯇꯥꯪꯕꯒꯤꯅꯤ꯫ ꯍꯧꯖꯤꯛꯁꯦ
ꯀꯩꯒꯤꯅꯣ?
ꯉꯔꯪ ꯈꯔꯥ ꯊꯦꯪꯅꯥ ꯇꯨꯝꯕꯥ ꯀꯣ ꯍꯧꯕꯨꯗꯤ ꯍꯧꯒꯠꯂꯦꯗꯥ ꯃꯤꯀꯞꯄꯨꯗꯤ ꯀꯨꯏꯔꯦ ꯊꯣꯛꯄꯥ ꯑꯗꯣ ꯐꯥꯃꯨꯪꯗꯩꯩ ꯍꯧꯒꯠꯄ ꯌꯥꯝ ꯇꯟꯕꯥ ꯑꯗꯨꯅꯤꯗ ꯌꯥꯝꯅꯥ ꯁꯥꯕ ꯍꯥꯏꯇꯥꯔꯦ꯫
ꯑꯥ꯫
ꯑꯗꯨꯅ ꯐꯦꯟ ꯊꯥꯔꯒ ꯇꯨꯝꯃꯒ ꯑꯗꯨꯝ ꯂꯩꯔꯤ꯫
ꯌꯥꯝ ꯁꯥꯔꯦꯀꯣ ꯍꯧꯖꯤꯛꯀꯥꯟꯁꯦ꯫
ꯍꯥꯥ?
ꯌꯥꯝ ꯁꯥꯔꯦꯕ ꯍꯧꯖꯤꯛꯀꯥꯟꯁꯦ꯫
ꯁꯔꯦ ꯑꯗꯨꯅꯤ ꯄꯨꯔ꯭ꯥ ꯑꯉꯥꯑꯣꯕ ꯇꯥꯔꯦ ꯍꯥꯏꯖꯤꯅꯤ
ꯑꯩ ꯑꯉꯥꯡ ꯑꯣꯏꯔꯤꯀꯥꯟꯗ ꯑꯩꯅ ꯇꯝꯃꯛ ꯈꯣꯏ ꯁ꯭ꯀꯨꯜꯗꯣ ꯐꯦꯟ ꯌꯥꯎꯗꯦꯕꯀꯣ ꯑꯩꯈꯣꯏ ꯁꯥꯇ꯭ꯔ ꯌꯥꯡꯈꯩꯃꯨꯛꯁꯦ ꯊꯣꯡꯅꯥꯥꯎ ꯈꯇꯪ ꯍꯥꯡꯇꯣꯛꯑꯒ ꯍꯤꯡꯉꯛꯏꯅꯦꯕ ꯁꯥꯕꯗꯨꯗ
ꯑꯣ꯫
ꯍꯧꯖꯤꯛꯇꯤ ꯑꯗꯨ ꯉꯝꯃꯔꯣꯏꯕ ꯁꯥꯕꯒꯤꯁꯥꯡꯁꯦ ꯌꯥꯝ ꯍꯦꯟꯀꯠꯂ ꯍꯥꯏꯕ꯫
ꯍꯧꯖꯤꯛ ꯍꯥꯟꯅꯗꯤ ꯀꯩꯁꯨ ꯇꯧꯗꯦꯗ ꯍꯥꯟꯅꯗꯤ ꯁ꯭ꯀꯨꯜꯗ ꯐꯦꯟ ꯐꯥꯗꯁꯨ ꯑꯗꯨꯝ ꯀ꯭ꯂꯥꯁ ꯌꯥꯎꯕ ꯉꯝꯃꯤ ꯗꯨꯅꯤ꯫ ꯍꯧꯖꯤꯛꯇꯤ ꯐꯦꯟ ꯅ ꯀꯩꯅꯣ ꯇꯧꯗ꯭ꯔꯗꯤ ꯀꯔꯤ ꯑꯁꯤ ꯅꯨꯡꯕ ꯄꯥꯝꯗ꯭ꯔꯗꯤꯀꯣ ꯍꯥꯏꯗꯤ ꯀ꯭ꯂꯒꯥꯁ ꯃꯅꯨꯡꯅꯤꯅꯕ ꯑꯉꯥꯡ ꯌꯥꯝ ꯇꯝꯕꯅꯤ ꯑꯃ ꯑꯅꯤ ꯈꯛꯇꯪ ꯑꯣꯏꯕ ꯑꯣꯏꯔꯗꯤ ꯂꯦꯝꯅ ꯊꯥꯕ ꯌꯥꯒꯗꯕ ꯎꯝ ꯑꯉꯥꯡ ꯃꯤ ꯌꯥꯝ ꯍꯔꯥꯎꯕꯅ ꯑꯉꯥꯡ ꯁ꯭ꯀꯨꯜ ꯆꯠꯄ ꯑꯗꯨꯗꯕꯨ ꯗ꯭ꯔꯦꯁ ꯈꯨꯃꯨꯡ ꯅꯃꯨꯁꯨ ꯂꯣꯏ ꯇꯣꯡꯍꯜꯂꯤꯗꯣ ꯌꯨꯝꯗ ꯑꯣꯏꯇꯥꯔꯗꯤ ꯈꯨꯡꯀꯥꯎ ꯍꯥꯞꯄꯦꯟ ꯑꯃ ꯇꯧꯔ ꯂꯩ ꯌꯥꯕ ꯑꯗꯨ ꯍꯧꯖꯤꯛꯀꯟꯁꯦ ꯈꯪꯗ꯭ꯔꯅꯦ ꯁꯀ꯭ꯂꯨꯁ ꯁꯦ ꯊꯥꯏꯅꯗꯤ ꯑꯩꯈꯣꯏ ꯃꯇꯝꯗꯗꯤ ꯌꯥꯝꯅ ꯁꯥꯒꯠꯂꯗꯝ ꯑꯌꯨꯛꯇ ꯀꯣꯛ ꯑꯥ
ꯍꯥꯥ
ꯍꯥꯟꯅꯗꯤ ꯌꯥꯝ ꯁꯥꯒꯠꯂꯛꯑꯗꯤ ꯑꯌꯨꯛꯇ ꯇꯧꯋꯤꯗꯅ ꯁ꯭ꯀꯨꯜꯁꯦ
ꯑꯩꯈꯣꯏꯒꯤ ꯇꯧꯗꯦ ꯑꯩꯈꯣꯏꯒꯤ ꯑꯗꯨꯝ ꯇꯧꯏ ꯑꯩꯈꯣꯏꯒꯤꯗꯤ ꯑꯗꯨꯝ ꯍꯥꯟꯅ ꯇꯥꯏꯃꯤꯡꯗ ꯇꯧꯋꯤ ꯌꯥꯝ ꯁꯥꯕ ꯃꯇꯝꯗ ꯁꯝꯃꯔ ꯕ꯭ꯔꯦ
ꯃꯇꯝ ꯁꯥꯕ ꯃꯇꯝꯗ ꯑꯩꯈꯣꯏꯅꯗꯤ ꯀꯩꯅꯣ ꯇꯧꯋꯦ ꯑꯌꯨꯛ ꯑꯌꯨꯛ ꯉꯟꯇꯥꯗꯒꯤ ꯍꯧꯅꯦ ꯄꯨꯡ ꯇꯔꯦꯠ ꯁ꯭ꯋꯥꯏꯗꯒꯤ ꯇꯔꯨꯛ ꯇꯔꯦꯠ ꯄꯨꯡ ꯕꯥꯔꯣ ꯑꯗꯨꯋꯥꯏꯗꯒꯤ ꯂꯣꯏꯕ
ꯑꯁ ꯅꯨꯡꯉꯥꯏꯖꯩ
ꯅꯨꯡꯉꯥꯏꯌꯦ ꯁꯥꯕꯅꯤꯅꯀꯣ
ꯎꯝ
ꯅꯨꯡꯉꯥꯏꯇꯦ ꯑꯃꯔꯣꯝꯗ ꯌꯥꯍꯧ ꯉꯟꯅ ꯍꯧꯒꯠꯄ
ꯎꯝ
ꯇꯨꯝꯁꯤꯠ ꯐꯗꯦꯕ ꯍꯣꯏ ꯄꯨꯡ ꯇꯔꯨꯛ ꯍꯣꯏ ꯄꯨꯡ ꯇꯔꯨꯛ ꯁ꯭ꯋꯥꯏꯗ ꯍꯧꯒꯠꯂꯒꯗꯤ ꯑꯗꯨꯝ ꯌꯥꯗꯦ ꯃꯉꯥ ꯃꯈꯥꯏ ꯑꯅꯤ ꯌꯥꯍꯧꯒ ꯉꯜꯂꯝꯃꯤꯅꯤꯅꯦ
ꯑꯩꯗꯤ ꯌꯥꯍꯧꯉꯟꯕ ꯊꯕꯛꯇꯤ ꯂꯣꯏꯒ꯭ꯔꯦ ꯀꯩꯅꯣꯗ ꯎꯝ ꯑꯉꯥꯡ ꯑꯣꯏꯔꯤꯀꯥꯟ ꯑꯩꯈꯣꯏ ꯀ꯭ꯂꯥꯁ ꯊ꯭ꯔꯤ ꯐꯥꯎꯁꯦ ꯎꯝ ꯄꯨꯡ ꯇꯔꯦꯠ ꯃ ꯈꯥꯏ ꯇꯔꯦꯠꯇꯩ ꯍꯧꯋꯦꯕꯀꯣ ꯁ꯭ꯀꯨꯜꯁꯦ ꯑꯗꯨ ꯀ꯭ꯂꯥꯁ ꯊ꯭ꯔꯤ ꯐꯥꯎꯗꯤ ꯌꯥꯍꯧ ꯉꯟꯗ ꯌꯥꯗ꯭ꯔꯦ ꯃꯌꯥꯝꯆꯪ ꯆꯤꯡꯊꯣꯛꯇꯅ ꯂꯥꯛꯍꯧꯕ ꯈꯣꯡꯗꯅ ꯇꯧꯗꯅ ꯑꯩ ꯊꯥꯡꯇꯣꯛꯑꯒ
ꯅꯪ ꯁ꯭ꯀꯨꯜ ꯅꯨꯄꯤꯒꯤ ꯊꯤꯂꯦ ꯍꯥꯏꯗꯥꯏ ꯅꯪ ꯅꯣꯡꯃ ꯋꯥꯔꯤ ꯂꯤꯔꯛꯈꯤꯗꯥꯏ ꯑꯗꯨꯗꯣ
ꯑꯣ ꯑꯗꯨꯗꯨꯅ ꯅꯦ ꯃꯩꯌꯝ ꯆꯪꯗꯅꯅꯦ ꯉꯥꯎꯗꯨꯅꯦ ꯈꯣꯡꯅ ꯂꯛ ꯏꯁꯦ ꯑꯩꯗ ꯉꯥꯡꯅꯕꯗ
ꯑꯉꯥꯡ ꯑꯣꯏꯔꯤꯀꯥꯟꯗ ꯍꯥꯏ ꯑꯉꯥꯡ ꯑꯁꯤꯗꯤ ꯂꯣꯏꯗ ꯁ꯭ꯀꯨꯜ ꯍꯧꯕꯁꯤꯗ ꯉꯟꯅ ꯍꯧꯒꯠꯇ ꯌꯥꯔꯣꯏ
ꯑꯗꯨꯅꯦ ꯑꯩꯖꯤꯅꯅꯦ ꯆꯠꯅꯤꯡꯗꯗꯅꯀꯣ ꯑꯁꯁ
ꯌꯥꯍꯧ ꯊꯪꯔꯤꯉꯥꯏꯁꯤ ꯗꯥ ꯍꯥꯟꯅꯒ ꯌꯦꯡꯅꯔꯗꯤ ꯌꯥꯝ ꯈꯦꯟꯅꯔꯦꯗ
ꯑꯗꯨꯒ ꯑꯩ ꯑꯗꯨ ꯀ꯭ꯂꯥꯁ ꯊ꯭ꯔꯤ ꯐꯣꯔ ꯀꯥꯒꯥꯕꯗꯩ ꯑꯩ ꯌꯥꯍꯧ ꯊꯦꯡꯅ ꯐꯪꯒ꯭ꯔꯦ ꯑꯩ ꯑꯩ ꯅꯨꯡꯉꯥꯏꯒ꯭ꯔꯦ
ꯍꯣꯏꯅꯦ ꯑꯗꯨꯅꯦ ꯌꯥꯝ ꯈꯦꯠꯅꯔꯦꯕ
ꯎꯝ
ꯈꯦꯟꯅꯔꯦ ꯍꯥꯏꯗꯤ ꯑꯗꯨ ꯁ꯭ꯀꯨꯜ ꯊꯥꯔꯗꯤ ꯄꯨꯝꯕ ꯃꯇꯝ ꯍꯥꯏꯔꯗꯤ ꯄꯨꯡ ꯃꯥꯄꯟ ꯃꯈꯥꯏ ꯑꯗꯨꯝ ꯑꯌꯥꯝꯕ ꯑꯗꯨꯝ ꯇꯨꯝꯅꯩꯌꯦꯕ ꯄꯨꯡ ꯃꯈ ꯇꯔꯥ ꯑꯗꯨꯏꯗ ꯑꯗꯨꯝ ꯊꯦꯡꯉꯕꯅꯦꯕ
ꯑ
ꯑꯗꯨꯗꯤ ꯀꯥꯏꯗꯤ ꯑꯍꯜ ꯍꯥꯏꯔꯁꯨ ꯑꯍꯜ ꯂꯃꯟ ꯍꯥꯏꯔꯁꯨ ꯑꯗꯨꯝ ꯄꯨꯡ ꯇꯔꯥ ꯍꯦꯜꯂꯕꯒ ꯑꯗꯨꯝ ꯇꯨꯝꯅꯔꯦꯕ ꯑꯌꯥꯝꯕ
ꯎꯝ
ꯑꯗꯨꯅ ꯃꯤꯒꯩꯁꯦ ꯌꯥꯍꯧꯁꯦ ꯄꯥꯛ ꯉꯟꯒꯟꯗꯦꯕ
ꯎꯝ
ꯗꯨ ꯈꯪꯗꯦ ꯑꯟꯏꯟꯇꯦꯜꯂꯤꯖꯦꯕꯜ
ꯊꯦꯡꯅ ꯇꯨꯝꯃꯒ ꯉꯟꯅ ꯍꯧꯒꯠꯂꯗꯤ ꯐꯔꯛ ꯇꯥꯔꯦꯅ
ꯃꯃꯤ ꯅꯨꯄꯥꯅ ꯍꯣꯏ ꯅꯨꯄꯥ ꯍꯥꯏꯔꯣ ꯑꯍꯟꯒꯩꯗꯨ ꯃꯣꯏꯗꯤ ꯑꯗꯨꯝ ꯍꯥꯏꯖꯕꯋꯥꯅꯤ ꯊꯦꯡ ꯇꯨꯝꯖꯔꯁꯨ ꯉꯟꯅ ꯍꯧꯒꯠꯄꯩ ꯍꯩꯅꯕꯤꯗꯨ ꯑꯗꯨꯝ ꯂꯩꯕ ꯂꯩꯔꯤꯕ ꯑꯍꯟꯒꯩꯗꯤ ꯑꯣꯏꯗꯕꯨ ꯊꯦꯡ ꯇꯨꯝꯃ ꯉꯟ ꯊꯦꯡ ꯍꯧꯒꯠꯄ ꯋꯥꯅꯦꯕ ꯃꯌꯨꯝ ꯉꯟꯅ ꯍꯧꯒꯠꯇꯦꯕ ꯊꯦꯡ ꯍꯧꯒꯠ ꯉꯟꯅ ꯗꯨꯝ ꯍꯧꯒꯠꯂꯦꯕ
ꯑꯝ
ꯃꯣꯏ ꯍꯛꯆꯥꯡꯗꯣ ꯁꯣꯛꯑꯦ ꯍꯥꯏꯕ ꯑꯗꯨꯝ ꯃꯣꯏ
ꯎꯝ ꯅꯨꯡꯊꯤꯟꯗꯒꯨꯝꯕꯗꯤ ꯃꯣꯏ ꯇꯨꯝꯕ ꯋꯥꯠꯄꯗꯨ ꯃꯦꯟꯈꯠꯇꯕ
ꯍꯣ ꯍꯣ ꯍꯣꯏ
ꯑꯗꯨ ꯃꯦꯟꯈꯠꯇꯦ
ꯈꯣꯗ꯭ꯔꯦ ꯑꯗꯨꯗꯤ ꯁꯨꯝ ꯋꯥꯔꯤꯅꯦ ꯑꯩ ꯅꯉꯣꯟ ꯂꯤꯁꯦ ꯅ ꯇꯨꯝꯅꯤꯡꯕ ꯀꯥꯡ ꯇꯨꯝꯃꯝꯒꯅꯤꯅ ꯑꯩꯉꯣꯟꯗ ꯍꯪꯉꯦꯗꯣ ꯀꯩꯅꯣ ꯑꯩꯕꯨ ꯑꯍꯜ ꯂꯃꯟ ꯑꯟꯏꯟꯇꯦꯜꯂꯤꯖꯦꯕꯜ ꯕꯩ ꯒꯥꯏꯞꯇ
ꯍꯪꯉꯤꯅꯤ ꯑꯩꯗꯤ ꯑꯗꯨꯃꯥꯏꯅ ꯇꯨꯝꯁꯤꯠꯁꯦ ꯐꯥꯗꯕꯤꯗ ꯍꯧꯒꯠꯈ꯭ꯔꯦꯗꯅꯀꯣ ꯉꯟꯇꯥ ꯅꯨꯡꯗꯥꯡꯗꯨꯗꯤ ꯑꯗꯨꯝ ꯊꯦꯡ ꯊꯦꯡꯅ ꯇꯨꯝꯕꯩ ꯍꯩꯅꯕꯤꯁꯤ ꯂꯩꯔꯕꯅꯤꯅ ꯄꯨꯡ ꯇꯔꯥꯃꯥꯊꯣꯏꯒ ꯇꯥꯗ꯭ꯔꯦ ꯀꯩ ꯇꯨꯝꯅꯤꯡꯉꯔꯣꯏꯕꯀꯣ ꯇꯨꯝꯃꯒꯦ ꯍꯤꯞꯄꯁꯨ ꯑꯗꯨꯝ ꯇꯨꯝꯕꯁꯦ ꯌꯥꯔꯣꯏꯕ ꯕ
ꯑꯝ
ꯑꯗꯨꯅ ꯎꯝ ꯑꯃꯥꯏꯅ ꯇꯨꯝꯒ꯭ꯔꯅꯤ ꯍꯌꯦꯡꯗꯣ ꯉꯟꯇꯥ ꯄꯨꯡ ꯃꯔꯤꯗ ꯍꯧꯒꯠꯅꯕ ꯑꯣꯏꯒꯦꯔꯥ ꯃꯉꯥꯗ ꯃꯇꯧ ꯑꯣꯏꯒꯦꯔꯥ ꯑꯗꯨꯝ ꯇꯨꯝꯃꯅꯦꯕ ꯃꯇꯝꯗꯣ ꯌꯥꯗꯕꯅꯤꯅ ꯚꯥꯏ ꯄꯨꯡꯗꯣ ꯇꯥꯔꯛꯄꯗ ꯍꯧꯒꯠꯂꯅꯤꯀꯣ ꯑꯗꯨꯝ ꯆꯤꯠꯂꯤ ꯆꯤꯠꯂꯤ ꯆꯤꯠꯂꯤ ꯆꯤꯠꯂꯤ ꯇꯧꯗꯣꯏꯅꯦꯕ ꯅꯨꯃꯤꯠꯇꯨꯃ ꯑꯩꯁꯦ ꯍꯛꯆꯥꯡ ꯎꯝ ꯉꯥꯏꯔꯣꯏꯕ ꯅꯨꯡꯊꯤꯟꯉꯁꯦ ꯀꯣ ꯂꯦꯡꯒꯥꯁꯦ ꯉꯥꯛꯇꯪ ꯇꯨꯝꯃꯒꯒ ꯐꯥꯕꯁꯨ ꯌꯥꯎꯑꯦ ꯑꯗꯨ ꯄꯥꯛ ꯄꯥ ꯇꯨꯝꯅꯤꯡꯗꯦ ꯑꯩꯁꯦ ꯅꯨꯡꯊꯤꯟꯁꯦ ꯀꯔꯤꯒꯤꯅꯣ ꯈꯪꯗꯦ
ꯐꯥꯗꯕꯗꯤ ꯇꯧꯋꯦꯕ ꯑꯗꯣ ꯏꯪ ꯆꯤꯛꯄ ꯈꯣꯠꯄꯗꯤ ꯇꯧꯗꯦ ꯀꯟꯅ ꯐꯅꯕꯅꯕ ꯈꯠꯂꯁꯨ
ꯎꯝ
ꯅꯪꯅ ꯀꯃꯥꯏꯅ ꯇꯧꯕꯅꯣ ꯈꯪꯗꯦ ꯎꯝ ꯁꯣ ꯑꯂꯃꯦ
ꯍꯥꯛꯆꯥꯡ ꯐꯕ ꯍꯥꯏꯁꯦ
ꯍꯧꯖꯤꯛꯀꯥꯟꯒꯤ
ꯑꯝ
ꯃꯣꯏꯁꯨ ꯐꯣꯟ ꯌꯦꯡ ꯂꯩ ꯍꯥꯏꯕ ꯅꯨꯡꯗꯥ ꯑꯗꯨꯝ ꯍꯥꯏꯕ
ꯎꯝ
ꯑꯥ
ꯍꯣꯏ ꯌꯥꯗꯔꯦꯍꯦ ꯍꯧꯒꯠꯄꯁꯤ ꯉꯝꯗꯔꯦꯍꯦ ꯅꯪ ꯀꯩꯗꯧꯔꯝꯃꯤꯅꯣ ꯍꯧꯒꯠꯂꯕꯣ ꯍꯧꯒꯠꯂꯝꯃꯅꯤ ꯈꯪꯉꯦ ꯊꯦꯡꯉꯦ
ꯍꯧꯒꯠꯂꯦ
ꯆꯥꯛ ꯏꯁꯤꯡ ꯂꯣꯏꯔꯕ꯭ꯔꯣ
ꯆꯥꯛ ꯏꯁꯤꯡ ꯂꯣꯏꯔꯦ ꯑꯗꯣ ꯑꯩꯈꯣꯏ ꯃꯥꯗꯣ ꯆꯥꯛꯇꯨ ꯆꯥꯔꯁꯦꯕꯨ ꯈꯔ ꯉꯜꯂꯤ ꯑ ꯍꯤꯡꯒꯣꯟꯒꯤ ꯊꯕꯛ ꯈꯥꯔ ꯂꯩꯔꯤ ꯂꯣꯏꯁꯤꯜꯂꯒ ꯏꯔꯨꯖꯔꯛꯈꯤꯒꯦ ꯑꯗꯨ ꯆꯥꯔꯁꯦ ꯍꯥꯏꯕ ꯃꯥ ꯉꯥꯏꯕ ꯑꯣꯏꯅ ꯑꯩꯁꯨꯝ ꯂꯪꯆꯥꯛ ꯆꯥꯛꯑꯝꯕꯅꯤ
ꯄꯠꯕꯤ ꯐꯤ ꯁꯥꯕꯒꯤ
ꯍꯣꯏ
ꯄꯩꯁꯥ ꯄꯥꯏꯕꯒꯥꯁꯦ ꯌꯥꯗꯦꯀꯣ
ꯀꯥꯔꯥꯏꯗꯩ ꯄꯥꯏꯕ ꯄꯩꯁꯥ ꯄꯥꯏꯔꯝꯃꯥꯗꯤ ꯁꯥꯔꯔꯣꯏꯗ
ꯑꯗꯨ ꯁꯥꯔꯤꯗꯣ ꯄꯩꯁꯥ ꯄꯥꯏꯅꯕ ꯅꯠꯇ꯭ꯔꯣ
ꯁ ꯄꯥꯏꯗꯗꯅ ꯁꯥꯏꯅꯤꯁꯦ ꯄꯩꯁꯥ ꯄꯥꯏꯕꯩ ꯅꯠꯇꯦ
ꯄꯥꯏꯅꯕ ꯁꯥꯔꯤ ꯅꯠꯇ꯭ꯔꯣ ꯗꯣ
ꯎꯨꯝ
ꯑꯦ ꯅꯪ ꯍꯤꯡꯒꯣꯟ ꯑꯃꯃ ꯀꯩ-ꯀꯩ ꯊꯥꯔꯤꯒꯦ ꯄꯣꯠ ꯊꯥꯗ꯭ꯔꯕꯣ
ꯄꯣꯠꯁꯦ ꯇꯨꯡ ꯈꯥꯔ-ꯈꯔ ꯊꯥꯏ
ꯅꯣꯏ ꯃꯥꯗꯤ ꯀꯩꯊꯦꯟ ꯆꯠꯂꯣꯏꯗꯣ
ꯆꯠꯀꯅꯤ ꯃꯥꯗꯤꯅꯦ ꯑꯗꯨꯝ ꯊꯦꯡꯉꯕꯅꯤ
ꯑꯗꯨꯕꯨ ꯃꯣꯏꯅꯦ ꯑꯩ ꯃꯣꯏꯕꯨ ꯑꯩ ꯃꯟꯗꯦꯗ ꯀꯩꯁꯨ ꯄꯣꯠ ꯁꯤꯠꯂꯝꯃꯣꯏꯗ ꯇꯒ ꯃꯥꯗꯤ
ꯑꯌꯨꯛꯁꯦ ꯗꯨꯝ ꯂꯛꯇ ꯂꯩꯔꯦ
ꯂꯛ ꯍꯥꯏꯁꯦ ꯀꯩꯁꯨ ꯁꯤꯠꯂꯣꯏꯗ ꯋꯥꯗꯅꯤ ꯀꯩꯁꯨ
ꯑꯗꯨꯝ ꯈꯨꯗꯛꯀꯤ-ꯈꯨꯗꯛꯀꯤ ꯗꯔꯀꯥꯔ ꯂꯩꯔꯛꯄꯒꯤ ꯑꯗꯨꯝ ꯉꯟꯇꯥ ꯆꯦꯜꯂꯛꯄ ꯌꯥꯎꯕꯗꯣ ꯑꯗꯅꯤ ꯃꯣꯏꯗꯤ ꯃꯤꯗꯣ ꯀꯥꯟꯅꯗꯕꯅꯤꯅꯅꯦ ꯐꯝꯃꯝꯃꯤꯕ ꯃꯤꯗꯨꯗꯩ ꯑꯗꯨꯝ ꯄꯥꯝꯕ꯭ꯔ ꯄꯥꯝꯗꯕꯗꯣ ꯀꯩꯁꯨ ꯊꯤꯗꯕꯤꯗ ꯐꯝꯃꯥ ꯑꯝ ꯂꯩꯌꯦꯕꯀꯣ
ꯀꯥꯅꯕ ꯍꯥꯏꯒ ꯍꯥꯏꯖꯤ ꯐꯤꯔꯣꯟꯗꯗꯤ ꯐꯅꯌꯥꯝ ꯀꯥꯟꯅꯕ ꯊꯤꯗꯣꯏꯅꯦ ꯑꯗꯨꯕꯨꯗꯤ
ꯍꯣꯏ ꯑꯗꯨ ꯃꯌꯥꯝ ꯌꯣꯜꯂꯗꯤ ꯑꯗꯨꯝ ꯄꯥꯝ-ꯄꯥꯝꯗ ꯃꯆꯨ ꯄꯥꯝꯗ ꯑꯗꯨ ꯑꯗꯥ ꯇꯧꯗꯣꯏꯅꯦꯕ ꯑꯗꯣ ꯑꯌꯨꯛ ꯉꯟꯇꯥꯗꯨꯗꯤ ꯑꯃꯅꯤ ꯈꯛ ꯐꯝꯕꯅꯤꯅ ꯑꯗꯨꯒꯨꯝꯕꯒꯤ ꯀꯥꯟꯅꯕ ꯈꯔꯗꯤ ꯐꯪꯉꯤ ꯑꯗꯣ ꯑꯩꯈꯣꯏ ꯃꯥꯗꯤ ꯐꯪꯗ꯭ꯔꯕꯅꯤ ꯑꯗꯨ ꯊꯕꯛꯇꯣ
ꯎꯝ
ꯑꯩꯈꯣꯏ ꯃꯥꯗꯤ ꯗꯨꯝ ꯍꯤꯡꯒꯣꯟꯗ ꯆꯪꯒ꯭ꯔꯅꯤ ꯑꯌꯨꯛꯁꯤꯗ
ꯎꯝ ꯍꯣ ꯍꯣ ꯍꯣ ꯆꯥꯛ ꯅꯨꯡ ꯆꯥꯊꯣꯛꯅꯕ ꯇꯧꯖꯧꯔꯣ ꯀꯔꯤꯝꯇꯥ ꯍꯧꯒꯣꯠꯂꯒ
ꯑꯧ ꯍꯣꯏ ꯎꯝ